ꯑꯥ
ꯇꯥꯕꯔꯣ
ꯍꯣꯏ ꯇꯥꯏꯌꯦ
ꯀꯩꯅꯣ ꯃꯈꯣꯟ ꯌꯥꯝ ꯇꯥꯗꯦꯅ
ꯍꯧꯖꯤꯛꯇꯤ ꯇꯥꯗ꯭ꯔꯥ
ꯃꯈꯣꯟ ꯌꯥꯝ ꯁꯣꯜꯂꯤ ꯀꯩꯒꯤꯅꯣ ꯑꯁ
ꯅꯍꯥꯟꯗꯩꯗꯤ ꯌꯥꯔꯅꯤ
ꯄꯤꯀꯅꯥ
ꯑꯥꯎ ꯑꯩꯒꯤ ꯏꯁꯄꯤꯀꯔꯗꯣ ꯃꯊꯥꯛꯇ ꯀꯩꯅꯣ ꯇꯒꯗꯒꯤ ꯑꯥꯎ ꯆꯔꯦ ꯑꯪꯗꯤ ꯂꯥꯛꯑꯣ ꯍꯥꯏꯔꯣ
ꯇꯥꯗꯦ
ꯇꯥꯏꯑꯦ ꯇꯥꯗ꯭ꯔꯅ ꯂꯔꯛꯑꯣ ꯍꯥꯏꯔꯔꯕ ꯐꯒꯦ ꯇꯧꯕꯅꯤꯗ
ꯇꯥꯗꯕ꯭ꯔꯣ
ꯇꯥꯏꯌꯦ ꯅꯪ ꯇꯥꯗ꯭ꯔꯣ ꯍꯜꯂꯣ
ꯀꯩꯒꯤꯅꯣꯅꯦꯅꯦ ꯋꯥꯠ ꯅꯨꯡꯉꯥꯏꯇꯣꯏꯅꯦ
ꯑꯩꯁꯅꯦ ꯋꯥ ꯌꯥꯝ ꯑꯗꯨꯝ ꯌꯥꯏ ꯇꯥꯗ꯭ꯔꯥ
ꯇꯥꯕ꯭ꯔꯣ
ꯇꯥꯏ ꯇꯥꯏ ꯑꯩꯗꯤ ꯇꯥꯗ꯭ꯔꯣ ꯍꯥ
ꯑꯩꯒꯤ ꯃꯈꯣꯟꯗꯤ ꯐꯖꯅ ꯇꯥꯕ꯭ꯔꯣ
ꯍꯣꯏ ꯐꯖꯅ ꯇꯥꯏ ꯅꯪꯒꯤꯗꯤ ꯇꯥ ꯔꯣꯖꯀ ꯁ ꯍꯜꯂꯣ
ꯑꯩꯒꯤ ꯏꯁꯄꯤꯀꯔꯅꯔꯥ ꯑꯁ ꯌꯥꯝ ꯇꯥꯗꯦꯅꯦ
ꯏꯁꯁ ꯇꯥꯕꯩ ꯇꯥꯕ ꯈꯖꯤꯛꯇꯤ ꯇꯥꯕ꯭ꯔꯕ
ꯑꯗꯨꯗꯤ
ꯍꯜꯂꯣ ꯏꯁ ꯂꯩꯕꯗ
ꯇꯀꯤ ꯇꯥꯔꯕꯨ
ꯈꯔꯣ ꯇꯥꯗ꯭ꯔꯥ
ꯆꯗ꯭ꯔꯤ
ꯑꯩ ꯑꯩ ꯇꯥꯏ ꯑꯩꯗꯤ ꯅꯪ ꯇꯥꯗ꯭ꯔꯥ ꯍꯥꯏꯕꯅꯦ
ꯑꯁ ꯀꯔꯤꯅꯅꯦꯕꯣꯏ ꯑꯇꯥꯗꯣꯏꯅꯤ ꯑꯩꯒꯤ ꯐꯣꯟꯅꯔ ꯅꯪꯒꯤ ꯐꯣꯟꯅꯔ
ꯇꯁ ꯍꯜꯂꯣ ꯍꯜꯂꯣ ꯍꯜꯂꯣ
ꯀꯔꯤ ꯇꯧꯔꯤꯅꯦꯅꯦꯉꯣꯁꯦ
ꯇꯥꯗ꯭ꯔ ꯑꯩꯗꯤ ꯇꯥꯏꯌꯦ
ꯑꯁ ꯃꯈꯣꯟ ꯌꯥꯝ ꯁꯣꯜꯂꯤꯅꯦ ꯑꯩꯗꯤ ꯐꯣꯟꯠꯅꯔ ꯑꯁ
ꯅꯪ ꯅꯪꯒꯤ ꯐꯣꯟ ꯑꯣꯏꯔꯝꯅꯤ ꯑꯗꯨꯗꯤ
ꯆꯥꯛ ꯆꯥꯗ꯭ꯔꯤꯕꯣ
ꯆꯔꯒ
ꯀꯔꯤꯝꯇꯪ ꯇꯥꯔꯦ
ꯇꯣꯔꯕꯣꯠ ꯆꯥꯏ ꯉꯁꯤ ꯏꯔꯣꯝꯕꯒ ꯅꯪꯗꯦ
ꯑꯁ ꯀꯔꯤꯅꯣ ꯈꯪꯗ꯭ꯔꯦꯖ ꯑꯩꯒꯤ ꯐꯣꯟꯁꯦ
ꯌꯥ ꯍꯧꯖꯤꯛꯁꯨ ꯌꯥꯗ꯭ꯔꯤꯕ꯭ꯔꯣ ꯇꯥꯗ꯭ꯔꯣ
ꯑꯩꯈꯣꯏꯅ ꯌꯥꯝ ꯁꯣꯜꯂꯦ
ꯍꯧꯖꯤꯛꯇꯤ ꯃꯔꯔꯣ
ꯇꯥꯏ ꯇꯥꯏ
ꯑꯣ ꯀꯩꯅ ꯁꯪ ꯆꯥꯒꯦ ꯅꯪꯗꯤ
ꯍꯖꯥꯅ ꯇꯥꯗꯅꯤꯁ
ꯑꯦꯁ ꯅꯦ ꯋꯥꯎ ꯅꯣꯏ ꯑꯣꯏꯔꯔꯕꯅꯦ ꯑꯗꯨꯗꯤ ꯏ ꯅꯦꯋꯥꯎ ꯅꯨꯡꯉꯥꯏꯗ꯭ꯔꯣ ꯅꯪꯉꯣꯟꯗ
ꯑꯩꯉꯣꯟꯗꯗꯤ ꯅꯉꯣꯟꯠ ꯅꯨꯡꯉꯥꯏꯑꯌꯦ ꯍꯣꯏ
ꯑꯗꯨꯗꯤ ꯀꯩꯒꯤꯅꯣ ꯍꯧꯖꯤꯛꯇꯤ ꯋꯥꯔꯤ ꯁꯥꯟꯅꯔꯕꯅꯦ ꯏꯁꯄꯤꯀꯔ ꯑꯗꯨꯝ ꯌꯥꯕꯅꯦ ꯑꯩꯗꯤ
ꯑꯩꯒꯤ ꯐꯣꯟꯅ ꯃꯥꯜꯂꯤꯦꯗ ꯑꯩꯒꯤ ꯐꯣꯟꯁꯤ ꯇꯧꯔꯗꯤ ꯃꯈꯣꯟ ꯑꯝꯇ ꯇꯥꯗꯦꯕ ꯍꯥꯏꯗꯤ ꯃꯈꯣꯟꯗꯣ ꯌꯥꯝ ꯁꯣꯜꯂꯦꯕ ꯇꯥꯕꯨꯗꯤ ꯇꯥꯕꯀꯣ ꯑꯗꯨꯕꯨ ꯌꯥꯝ ꯁꯣꯟꯕ ꯑꯩꯒꯤ ꯏꯁꯄꯤꯀꯔꯅꯔꯥ ꯈꯪꯗꯦ
ꯑꯗꯨꯅ ꯑꯣꯏꯔꯝꯅꯤ ꯑꯩꯅ ꯑꯃꯨꯛ ꯌꯥꯝ ꯀꯟꯅ ꯉꯥꯡꯗꯕ ꯑꯗꯨꯒꯤ ꯑꯣꯏꯔꯝꯅꯤꯗ
ꯎꯝ ꯀꯔꯤ ꯇꯧꯔꯤꯒꯦ ꯍꯧꯖꯤꯛꯄꯣ
ꯁꯨꯝ ꯃꯄꯥꯟꯗ ꯑꯗꯨꯝ ꯐꯝꯔ ꯂꯩ ꯍꯧꯖꯤꯛꯇꯤ
ꯑꯁ ꯑꯩꯁꯨ ꯃꯄꯥꯟꯗ ꯐꯝꯕ ꯂꯩ ꯑꯁ ꯃꯅꯨꯡꯗꯅꯤ ꯅꯨꯡꯉꯥꯏꯇꯕꯒꯤ
ꯑꯥ ꯀꯩ ꯑꯧ ꯆꯥꯔꯦ ꯆꯥꯔꯦ
ꯑꯣ ꯀꯔꯤ ꯀꯔꯤꯟꯖꯪ ꯆꯥꯔꯦ
ꯇꯣꯔꯕꯣꯠꯀꯅꯦ ꯏꯔ ꯏꯔꯣꯝꯕ
ꯍꯁ ꯑꯗꯨꯁꯨ ꯍꯥꯎꯋꯦꯗ
ꯎꯝ ꯅꯪꯗꯤ
ꯑꯩꯁꯦ ꯉꯁꯤꯁꯦ ꯀꯩꯅꯣ ꯍꯣꯏ ꯌꯦ ꯌꯦꯟ ꯊꯣꯡꯕ ꯆꯥꯏ
ꯑꯣ ꯅꯪꯒꯤꯅ ꯍꯥꯎꯋꯦꯗ ꯑꯗꯨꯗꯤ
ꯅꯪ ꯅꯪ ꯑꯁꯨꯝꯕ ꯑꯍꯥꯎꯕ ꯆꯥꯔꯒ ꯑꯩꯈꯣꯏꯒꯤꯕꯨ ꯍꯥꯎꯋꯦ ꯀꯥꯏꯅꯀꯣ
ꯉꯁꯤ ꯈꯛꯇ ꯆꯥꯕꯅꯤꯗ ꯑꯁ ꯅꯨꯡꯇꯤ ꯀꯥꯡꯁꯣꯏꯗ ꯆꯥꯔꯥ ꯂꯥꯛꯄꯅꯦ
ꯑꯁ ꯀꯥꯡꯁꯣꯏꯍꯥꯎꯋꯦꯗ
ꯉꯁꯤ ꯀꯔꯤ ꯇꯧꯨꯔꯕ꯭ꯔꯣ
ꯌꯨꯝꯗ ꯑꯗꯨꯝ ꯂꯩꯌꯦ ꯑꯗꯨꯒ ꯀꯣꯂꯦꯖ ꯆꯠꯂꯦ
ꯀꯣꯂꯦꯖ ꯆꯍꯤ ꯀꯌꯥ ꯁꯨꯔꯦꯅ
ꯅꯥꯏꯟꯇꯦꯟ
ꯑꯩꯗꯤ ꯍꯟꯗꯛꯅ ꯀꯩꯅꯣ ꯑꯍꯥꯟꯕ ꯆꯍꯤ ꯀꯥꯗꯣꯏꯅꯦ ꯍꯟꯗꯛꯅ ꯑꯩꯅ
ꯑꯣ ꯀꯗꯥꯥꯏ ꯑꯣ ꯏꯁꯤꯁ ꯈꯣꯟꯖꯣ ꯇꯥꯕꯗꯗꯤ ꯌꯥꯝ
ꯑꯩꯁꯦ ꯑꯦꯟ ꯖꯤ ꯀꯣꯂꯦꯖꯇ ꯀꯥꯗꯣꯏꯅꯤꯅꯦ
ꯑꯣ ꯑꯣ ꯑꯣ ꯑꯩꯅꯗꯤ ꯌꯥꯝꯅ ꯀꯥꯕ
ꯑꯣ ꯗꯤꯑꯦꯝꯗꯗꯥ
ꯑꯥ
ꯑꯁ ꯐꯩꯅꯦ ꯂꯥꯏꯔꯤꯛ ꯍꯩꯔꯝꯅꯤꯅꯦ ꯑꯁ
ꯀꯗꯥꯅꯦꯅ ꯑꯣ ꯂꯥꯏꯔꯤꯛ ꯗꯤ ꯑꯦꯝꯗ ꯀꯥꯕ ꯃꯤꯕ ꯂꯥꯏꯔꯤꯛ ꯍꯥꯏꯌꯦꯦꯅ ꯀꯅꯥ ꯅꯪꯉꯣꯟꯗ ꯍꯥꯏꯕꯤꯕ꯭ꯔꯣ
ꯑꯥ
ꯁꯤꯔꯦꯍꯦ ꯍꯥꯏ
ꯗꯤ ꯑꯦꯝꯗꯗꯤ ꯃꯤ ꯂꯥꯏꯔꯤꯛ ꯍꯩꯕ ꯃꯤꯁꯤꯡ ꯑꯗꯨꯝ ꯀꯥꯕꯅꯤꯗ
ꯑꯦꯁ ꯍꯥꯏꯗꯕ ꯃꯤ ꯉꯥꯛꯇꯅꯦꯍꯦ ꯅꯣꯏꯅ ꯈꯪꯗꯕꯩꯅꯦ ꯅꯪ ꯅꯪ ꯅꯪꯅ ꯈꯪꯉꯛꯑꯕ ꯃꯤ ꯑꯃ ꯑꯅꯤ ꯂꯩꯔꯤ ꯍꯥꯏꯕꯒꯤ ꯑꯣꯏꯔꯝꯅꯤ
ꯑ ꯑꯩꯈꯣꯏꯗꯤ ꯑꯁ ꯂꯥꯏꯔꯤꯛ ꯍꯩꯇꯕꯅꯤꯅ ꯑꯦꯟꯖꯤꯗ ꯀꯥꯔꯦ
ꯏꯁꯁ ꯑꯩꯁꯨ ꯍꯟꯗꯛ ꯁꯤꯗ ꯑꯩꯗꯤ ꯀꯩꯅꯣ ꯇꯧꯋꯦꯕꯀꯣ ꯑꯣ ꯖꯦꯅꯦꯔꯦꯜ ꯅꯗꯦꯕꯏꯗꯤ ꯌꯥꯝꯅ ꯀꯥꯕꯗꯣ ꯀꯩꯅꯣ ꯀꯝꯃ꯭ꯌꯨꯅꯤꯇꯤ ꯑꯃ ꯄ꯭ꯔꯣꯐꯦꯁꯅꯦꯜꯒꯤ ꯂꯥꯏꯟꯗ ꯑꯃ ꯂꯩꯌꯦꯕ ꯑꯗꯨꯗ ꯀꯥꯕ ꯑꯗꯨꯏ ꯅꯇ ꯂꯥꯛꯄ ꯍꯥꯏꯇꯥꯔꯦ ꯑꯗꯨꯒꯤ ꯑꯃꯨꯛ ꯂꯤꯕꯤꯔꯦꯜꯗ ꯑꯦꯠꯃꯤꯁꯟ ꯇꯧꯅꯤꯉꯣꯟꯗ
ꯑꯥ
ꯅꯧ ꯑꯃꯨꯛ ꯀꯥꯔꯦ
ꯑꯩꯈꯣꯏꯒꯤꯗꯤ ꯀꯥꯕ ꯍꯧꯗ꯭ꯔꯤꯅꯦ ꯑꯩꯈꯣꯏ ꯑꯦꯟꯖꯤꯒꯤꯁꯦ
ꯑꯣ ꯑꯩꯈꯣꯏꯗꯤ ꯀꯩꯅꯣ ꯂꯤꯕꯔꯦꯜꯗꯤ ꯉꯔꯥꯡ ꯍꯥꯎꯕꯅꯦ ꯍꯥꯏꯕꯅꯦ ꯉꯥꯏꯍꯥꯛ ꯉꯥꯏꯍꯥꯛ ꯂꯩ ꯎ ꯅꯠꯇꯦ ꯉꯥꯏꯍꯥꯛ ꯂꯩꯗꯤ ꯀꯥꯕ ꯍꯧꯥꯎꯔꯅꯤꯗ ꯅꯣꯏꯒꯤꯁꯨ ꯀꯩꯅꯣ ꯏꯟꯗꯛꯁꯟ ꯄ꯭ꯔꯣꯒ꯭ꯔꯝꯒꯨꯝꯕ ꯂꯩꯒꯗ꯭ꯔꯥ ꯑꯝꯇ ꯍꯥꯏꯔꯛꯇ꯭ꯔꯣ ꯍꯥꯥ
ꯅꯪ ꯀꯔꯤ ꯄꯥꯏꯒꯦꯅꯦ
ꯏꯪꯂꯤꯁ ꯑꯣꯟꯅ ꯇꯥꯗ꯭ꯔꯥ
ꯇꯥꯕ꯭ꯔꯣ
ꯇꯥꯏ ꯇꯥꯏ ꯅꯝ ꯇꯥꯗ꯭ꯔꯕ
ꯀꯔꯤ ꯀꯔꯤ ꯄꯥꯏꯒꯦꯕ ꯅꯪꯕꯣ
ꯏꯪꯂꯤꯁ ꯑꯣꯅꯔ ꯄꯥꯌꯦꯕ
ꯑꯁ
ꯅꯪꯗꯦ
ꯑꯩ ꯍꯤꯁꯇ꯭ꯔꯤ ꯄꯥꯏꯌꯦ
ꯍꯤꯁꯇ꯭ꯔꯤ
ꯑꯥ
ꯏꯁꯁꯂꯣꯏꯔꯦ
ꯑꯇꯣꯞꯄ ꯁꯥꯏꯟꯁ ꯀꯨꯝꯕꯗꯤ ꯍꯩꯇꯕ ꯑꯩꯈꯣꯏꯗꯤ꯫
ꯅꯪꯖꯦ ꯅꯁꯥꯥꯅ ꯌꯥꯝ ꯀꯩꯅꯣ ꯑꯣꯏꯅ ꯈꯜꯂꯦ ꯌꯥꯝ꯫ ꯐꯤꯖꯨꯂꯨꯔꯦꯟꯇꯣ ꯀꯥꯔꯛꯄꯗ ꯁꯥꯏꯟꯁ ꯄꯥꯏꯌꯦꯕꯀꯣ꯫
ꯑꯥ
ꯄꯥꯁ ꯁꯨꯡꯇꯧ ꯇꯧꯗꯕꯅꯤꯍꯦ ꯑꯩꯈꯣꯏꯁꯨ꯫ ꯁꯣꯟꯖꯩ ꯑꯃꯃꯥ ꯑꯅꯤꯗꯤ ꯑꯗꯨꯝ ꯍꯥꯏꯗꯤ ꯄꯥꯁꯃꯥꯛ ꯀꯥꯕ ꯉꯝꯗꯕꯗꯣ꯫
ꯌꯥꯏꯌꯦ
ꯋꯥꯅ ꯍꯣꯠꯅꯔꯛꯄꯅꯦ ꯑꯈꯣꯏꯁꯨ꯫
ꯅꯣꯏꯔꯣꯝꯗꯣ ꯅꯣꯡ ꯆꯨꯕ꯭ꯔꯣꯅꯦ꯫
ꯆꯨꯗꯦ ꯍꯧꯖꯤꯛꯇꯤ ꯅꯣꯏꯖꯨ ꯆꯨꯕ꯭ꯔꯣ ꯆꯨꯗꯤꯌꯦ
ꯑꯩꯈꯣꯏꯗ ꯈꯔ ꯈꯔ ꯆꯨꯔꯛꯑꯦ ꯃꯄꯥꯟꯗ ꯂꯩꯕꯒꯤ ꯑꯁ꯫
ꯑꯣ ꯅꯪ ꯀꯩꯅꯣꯔꯣ ꯂꯤꯌꯥꯡꯃꯩꯔꯣ ꯅꯪ꯫
ꯑꯩꯁꯦ ꯂꯤꯌꯥꯡꯃꯩꯅꯤ ꯍꯣꯏ꯫
ꯑꯣ
ꯅꯪꯁꯦ ꯏꯝꯐꯥꯜꯗ ꯂꯩꯕ꯭ꯔꯣ꯫
ꯑꯥꯎ
ꯑꯣ
ꯅꯪꯗꯤ ꯂꯩꯇ꯭ꯔꯣ ꯁꯤꯗ꯫
ꯑꯩꯁꯤ ꯈꯨꯟꯗ ꯂꯩꯔꯤꯗ ꯑꯩꯗꯤ꯫ ꯀꯩꯅꯣ ꯀꯣꯂꯦꯖ ꯀꯥꯕ ꯍꯧꯕ ꯀꯥꯟꯗ ꯀꯩꯅꯣ ꯏꯝꯐꯥꯜꯗ ꯂꯩꯗꯣꯏꯅꯦ ꯑꯩꯁꯨ꯫
ꯑꯣ ꯀꯩ ꯈꯨꯟꯅꯣ ꯈꯨꯟ
ꯑꯩꯁꯦ ꯔꯦꯟ ꯔꯦꯟꯗ ꯂꯩꯗꯧ ꯃꯥꯜꯂꯦ ꯑꯩꯁꯦ꯫
ꯅꯊꯟꯇ
ꯍꯥ
ꯅꯊꯟꯇ ꯂꯩꯒꯗ꯭ꯔꯕ
ꯀꯩꯕ
ꯔꯦꯟꯗꯅꯦ
ꯑꯥ
ꯅꯊꯟꯇ ꯂꯩꯒꯗ꯭ꯔꯥ ꯍꯥꯏꯕꯅꯤꯗ꯫
ꯑꯩꯁꯦ ꯑ ꯑꯩꯈꯣꯏ ꯗꯗꯥꯒ ꯂꯩꯗꯣꯏ ꯃꯥꯜꯂꯦ꯫ ꯏꯊꯟꯇ ꯂꯩꯔꯁꯨ ꯏꯊꯟꯇ ꯂꯩꯔꯁꯨ ꯂꯩꯔꯅꯤꯗ ꯋꯥ
ꯏꯁ ꯑꯗꯨꯗꯤ ꯌꯥꯝ ꯁꯥꯊꯤꯔꯅꯤꯍꯦ꯫
ꯍꯥꯥ
ꯌꯥꯝ ꯁꯥꯊꯤꯅꯤꯕ ꯑꯗꯨꯗꯤ꯫
ꯑꯁ ꯃꯥꯟꯗ꯭ꯔꯤꯔꯣ ꯅꯨꯄꯥ ꯅꯨꯄꯥ ꯑꯣꯏꯕꯒꯤ꯫
ꯑꯧ ꯊꯥꯖꯗꯕꯗꯣ ꯅꯨꯄꯥꯗꯤ ꯅꯨꯄꯥꯗꯤ ꯑꯗꯨꯝ ꯃꯊꯟꯇ ꯂꯩ ꯍꯥꯏꯗꯤ ꯐ꯭ꯔꯤ ꯑꯣꯏꯅ ꯊꯥꯗꯣꯛꯑꯗꯤ ꯑꯗꯨꯝ꯫
ꯏꯁ
ꯁꯥꯊꯤꯕꯗꯣ ꯂꯩꯗꯅ ꯑꯌꯥꯝꯕ ꯍꯥꯏꯕꯅꯦ ꯃꯤ ꯈꯨꯗꯤꯡꯃꯛ ꯍꯥꯏꯕꯗꯤ ꯅꯠꯇꯦ ꯑꯗꯨꯕꯨ ꯑꯌꯥꯝꯕ ꯅꯨꯄꯥ꯫ ꯑꯗꯨꯗꯤ ꯐꯩꯗ ꯀꯩ ꯈꯨꯟꯅꯣ ꯅꯪ꯫
ꯑꯦꯂꯦꯚꯦꯟ ꯇꯨꯋꯦꯜꯞꯇꯁꯨ ꯑꯩꯗꯤ ꯔꯦꯟꯗ ꯂꯩꯅ ꯏꯊꯟꯇ꯫
ꯎꯝ ꯑꯣ
ꯉꯥꯎꯁꯤꯟꯅꯕ ꯃꯤ ꯅꯠꯇꯦꯗ ꯑꯩꯈꯣꯏꯗꯤ꯫
ꯍꯣꯏ ꯑꯗꯨꯗꯤ ꯌꯥꯝ ꯐꯩꯌꯦꯗ ꯅꯪꯒꯤ ꯈꯨꯟꯒꯤ ꯃꯤꯡꯕꯨ ꯍꯥꯏꯗꯣꯛꯄ ꯇꯝꯕ꯭ꯔꯣ
ꯑꯥ
ꯈꯨꯈꯟꯒꯤ ꯃꯤꯡꯗꯣ ꯍꯥꯏꯗꯣꯛꯄ ꯇꯝꯗ꯭ꯔꯕ
ꯀꯩꯅꯣ ꯐꯖꯅ ꯇꯥꯗꯦ
ꯅꯪꯒꯤ ꯈꯨꯟꯒꯤ ꯃꯤꯡꯗꯨ ꯍꯥꯏꯗꯣꯛꯄ ꯇꯥꯟꯕ ꯏꯔ ꯍꯥꯏꯕꯅꯤꯗ
ꯇꯗꯦꯗ
ꯀ ꯈꯨꯅꯣ ꯅꯪꯒꯤ ꯈꯨꯟꯒꯤ ꯃꯤꯡ ꯍꯥꯏꯔꯛꯑꯣ ꯑꯝꯇ ꯈꯪꯕ꯭ꯔꯥ ꯌꯦꯡꯒꯦ
ꯃꯈꯣꯟ ꯐꯖꯅ ꯇꯥꯗꯦꯍꯦ ꯑꯁ
ꯅꯪꯒꯤ ꯏꯁꯄꯤꯀꯔꯗꯣ ꯍꯌꯦꯡ ꯁꯦꯝ ꯁꯦꯝꯟꯗꯣꯛꯑꯣ
ꯇꯥꯕ꯭ꯔꯣ
ꯇꯥꯏꯌꯦ ꯍꯥꯏꯗꯤ ꯇꯥꯏꯌꯦ
ꯑꯩꯒꯤ ꯏꯁꯄꯤꯀꯔꯁꯦ ꯑꯁ ꯌꯥꯗ꯭ꯔꯦ
ꯍꯌꯦꯡ ꯁꯦꯝꯗꯣꯛꯑꯣꯕ
ꯍꯥꯥ
ꯍꯌꯦꯡꯅꯦ
ꯑꯥ
ꯅꯪꯒꯤ ꯏꯁꯄꯤꯀꯔꯗꯣ
ꯑꯥ
ꯁꯤꯝꯈ꯭ꯔꯣ
ꯍꯣꯏ ꯍꯣꯏ ꯁꯦꯝꯗꯣꯛꯀꯦ ꯃꯈꯣꯜ ꯑꯝꯇ ꯇꯥꯗꯦ ꯑꯩꯒꯤ ꯏꯁꯄꯤꯀꯔꯁꯦ ꯑꯁ
ꯑꯝ ꯑꯗꯨꯅꯦ ꯑꯍꯥꯟꯕ ꯑꯣꯏꯗꯣꯏꯔꯁꯤꯅ
ꯅꯣꯏꯗꯤ ꯄꯨꯡ ꯀꯌꯥꯗ ꯇꯨꯝꯒꯦꯅꯦ
ꯉꯥꯏꯍꯥꯛ ꯂꯩꯗꯤ ꯇꯨꯝꯃꯅꯤꯗ ꯏꯔꯨꯕ ꯆꯠꯂꯒ ꯑꯗꯨꯝ ꯇꯨꯝꯃꯅꯤ
ꯑꯩꯁꯨ ꯇꯨꯝꯃ ꯆꯪꯗ꯭ꯔꯁꯤꯗ ꯈꯪꯗꯦ ꯅꯣꯡ ꯆꯨꯔꯛꯑꯦ ꯃꯅꯨꯡꯗꯗꯤ ꯌꯥꯗꯦꯕ ꯅꯦꯠꯁꯦ ꯑꯁ ꯑꯗꯨꯒꯤꯅꯦ ꯃꯄꯥꯟꯗ ꯂꯩꯔꯤꯁꯦ
ꯑꯣ ꯑꯗꯨ ꯅꯪ ꯨꯔꯤ ꯆꯂꯨꯅ ꯑꯗꯨꯗꯤ
ꯑꯥ
ꯍꯥꯏꯗꯤ ꯀꯩꯅꯣ ꯀꯥꯏꯗꯦ ꯊꯝꯃꯁꯨ
ꯅꯪ ꯦ ꯔꯦꯟꯗ ꯂꯩꯕ꯭ꯔꯣ ꯍꯣꯁꯇꯦꯜꯗ ꯂꯩꯕ꯭ꯔꯣ
ꯔꯦꯟꯗ
ꯄꯦꯟꯗ
ꯑꯥꯎ
ꯃꯊꯟꯇ ꯂꯩꯕ꯭ꯔꯅꯦ
ꯁꯠꯇꯦꯗꯒ ꯅꯪ ꯅꯪꯀꯣ
ꯑꯥ
ꯀꯔꯤꯈꯟꯅꯣ
ꯀꯔꯤꯕ